ꯌꯥꯏꯌꯦ
ꯌꯥꯏꯌꯦ
ꯑꯆꯥ ꯀꯔꯤꯔꯣ ꯌꯥꯏ ꯍꯥꯏꯗꯦ
ꯑꯦ ꯌꯥꯏꯌꯦ ꯍꯥꯏꯅ
ꯑꯣ ꯅꯪꯒꯤ ꯀꯩꯅꯣꯗꯨꯔꯣ ꯌꯥꯏꯌꯦ ꯍꯥꯏꯕꯕꯣ
ꯎꯝ
ꯑ ꯐꯣꯟ ꯏ ꯑꯦꯝ ꯑꯥꯏ ꯗ ꯂꯧꯕꯗꯨ ꯌꯥꯏꯌꯦ ꯍꯥꯏꯕ꯭ꯔꯣ ꯆꯀ꯭ꯔꯝꯕ ꯐꯣꯟ ꯂꯣ
ꯍꯣꯔꯦꯟ ꯇꯞꯅ ꯍꯥꯏꯔꯛꯒꯦ ꯑꯩ ꯍꯥꯏꯕ ꯍꯩꯇ꯭ꯔꯦ
ꯆꯥꯗꯔꯤ ꯆꯥꯗꯔꯤ
ꯀꯔꯤ ꯃꯊꯦꯜ ꯊꯣꯡꯒꯦ
ꯉꯔꯥꯡꯒꯤ ꯀꯩꯅꯣꯗꯣ ꯁꯟꯁꯥ ꯗꯣ
ꯎꯝ
ꯑꯗꯨ ꯂꯦꯝꯃꯤ ꯃꯥꯂꯦ
ꯅꯪꯅ ꯊꯣꯡꯗꯦ
ꯑꯩꯅ ꯊꯣꯡꯗꯦꯗ ꯍꯩꯕ ꯌꯥꯝ ꯂꯩꯅꯦ ꯁꯤꯗ ꯊꯣꯡꯕ
ꯑꯩꯗꯤ ꯍꯧꯀꯠꯇ ꯉꯥꯏꯔꯤꯌꯦ
ꯎꯝ
ꯌꯥꯝ ꯋꯥꯏ
ꯉꯔꯥꯡꯗꯤ ꯉꯟꯅ ꯇꯨꯝꯈ꯭ꯔ ꯃꯥꯜꯂꯦꯅꯦꯀꯣ
ꯍꯣꯏ ꯉꯟꯇꯥ ꯊꯨꯝꯈ꯭ꯔꯕꯅꯦ ꯑꯩꯗꯣ ꯋꯥꯃꯟꯕꯒꯤ ꯑꯩ ꯉꯝꯗ꯭ꯔꯕ
ꯑꯗꯨ ꯑꯩꯗꯤ ꯊꯨꯅ ꯊꯨꯅꯗꯤ ꯇꯨꯝꯕ ꯃꯤꯅꯦꯕ ꯑꯩꯁꯦ ꯄꯨꯡ ꯕꯔꯣ ꯇꯥꯍꯟꯗꯦꯕꯀꯣ ꯇꯔꯥ ꯇꯔꯥꯃꯒꯨꯝꯕꯗ ꯑꯗꯨꯝ ꯇꯨꯝꯃꯦꯕꯀꯣ ꯑꯗꯨꯝ ꯍꯩꯅꯕꯤ ꯑꯗꯨ ꯑꯗꯨ ꯍꯧꯒꯠꯄ ꯀꯥꯟꯗꯗꯤ ꯄꯨꯡ ꯇꯔꯨꯛ ꯇꯔꯦꯠꯇ ꯑꯗꯨꯝ ꯍꯧꯒꯠꯂꯦꯕꯀꯣ ꯑꯗꯨ ꯈꯔꯁꯦ ꯍꯟꯗꯑ ꯅꯨꯃꯤꯠ ꯑꯃ ꯑꯅꯤꯁꯦ ꯄꯨꯔꯥ ꯁꯣꯏꯈ꯭ꯔꯕ ꯇꯨꯝꯕꯒꯤ ꯃꯇꯝꯁꯦ ꯑꯗꯣ ꯉꯔꯥꯡꯗꯩꯗ ꯑꯃꯨꯛ ꯐꯖꯅ ꯇꯨꯝꯕ ꯍꯧꯔꯦꯗ ꯍꯥꯏꯗꯤ ꯐꯖꯅ ꯇꯨꯝꯗ꯭ꯔꯗꯤ ꯄꯨꯟꯁꯤ ꯅꯨꯃꯤꯠ ꯆꯨꯞꯄ ꯅꯨꯡꯉꯥꯏꯗꯦꯅꯀꯣ
ꯎꯝ
ꯑꯗꯨꯒꯤ ꯅꯦꯗ ꯅꯪ ꯁꯨ ꯉꯟꯇꯥ ꯆꯨꯕ ꯃꯥꯜꯂꯦꯀꯣ ꯉꯔꯥꯡ
ꯉꯔꯪ ꯅꯣꯡꯉꯥꯟꯂꯉ ꯑꯩ ꯃꯥꯂꯛ ꯐꯔꯦ ꯑꯃꯨꯛꯀ ꯍꯛꯆꯥꯡꯗ ꯅꯍꯥꯟꯗꯨ ꯅꯍꯥꯟꯗꯤ ꯑꯩ ꯃꯥꯟꯗ꯭ꯔꯝꯅꯤ
ꯅꯪꯗꯤ ꯄꯨꯡ ꯀꯌꯥꯋꯥꯏꯗ ꯍꯧꯒꯠꯀꯦ
ꯑꯩꯒꯤ ꯇꯥꯏꯃꯤꯡꯁꯤ ꯍꯟꯗꯛꯇꯤ ꯄꯨꯡ ꯅꯤꯄꯥꯟ ꯃꯥꯄꯟꯗꯨꯝꯗ ꯗꯨꯝ ꯍꯧꯒꯠꯂꯤ
ꯑꯗꯨ ꯍꯣꯏ ꯁꯤꯖꯨ ꯅꯨꯡꯉꯥꯏꯌꯦ
ꯎꯝ ꯑꯗꯨꯕꯨ ꯑꯩꯒꯤ
ꯀꯥꯡ ꯂꯩꯕ꯭ꯔꯣ
ꯑꯁ ꯍꯥꯏꯅꯨ ꯍꯥꯏꯅꯨ ꯀꯥꯡꯒꯤ ꯋꯥꯔꯤ ꯃꯥ ꯂꯩ ꯑꯩꯕꯨ ꯅꯨꯡꯗꯥꯡ ꯆꯨꯞꯄ ꯀꯌꯥꯃꯨꯛ ꯅꯨꯡꯁꯤꯈ꯭ꯔꯕ ꯖꯠꯂꯣ ꯀꯥꯡ ꯑꯃꯅꯦ ꯍꯥꯠꯄ ꯉꯝꯗꯕ ꯑꯩꯁꯨ ꯑꯃꯨꯛꯀ
ꯅꯪ ꯀꯥꯡꯈꯟ ꯈꯟ ꯈꯟꯇꯦ
ꯑ ꯀꯥꯡꯈꯟ ꯂꯩꯇꯦꯅꯦ
ꯑꯗꯨ ꯍꯤ ꯊꯛꯇꯤ
ꯍꯥ
ꯍꯤꯊꯛꯇ ꯂꯩꯔꯣꯅ ꯑꯗꯨꯒ ꯑꯣꯟ ꯇꯧꯔꯣꯅ
ꯑꯥ ꯀ꯭ꯔꯤꯅꯦꯕ ꯅꯨꯡ ꯍꯧꯖꯤꯛꯀꯤ ꯍꯥꯏꯕꯗꯣ
ꯀꯥꯡꯒꯤ ꯍꯤꯊꯛ ꯀꯥꯡꯒꯤ ꯍꯤꯊꯛ
ꯑꯁ ꯀꯥꯡꯒꯤ ꯗꯥꯛ ꯊꯥꯕ꯭ꯔꯕꯨ ꯃꯤ ꯑꯩꯅ ꯁꯤꯒꯦ ꯇꯧꯋꯦ
ꯑꯦ ꯀꯩꯒꯤꯕꯣ
ꯑꯁ ꯑꯩꯗꯤ ꯀꯩꯅꯣꯗꯣ ꯍꯩꯅꯥꯗꯅꯦ ꯃꯅꯝꯗꯣ ꯅꯝꯃꯗꯤ ꯑꯩ
ꯑꯗꯨ ꯃꯅꯝꯗꯨ ꯑꯥ ꯃꯩꯒꯤꯗꯨ ꯑꯣꯏꯅ ꯌꯨꯁ ꯇꯥ ꯑꯥ ꯃꯩꯒꯤꯇꯣ ꯑꯣꯏꯅ ꯅꯨꯡꯉꯥꯏꯕꯅꯦ
ꯁꯝ ꯑꯗꯨꯝ ꯃꯩꯒꯤ ꯊꯥꯜꯂꯦ ꯊꯥꯜꯂꯒ ꯐꯨꯜꯂꯒ ꯁꯤꯒꯦ ꯇꯧꯋꯦꯅꯦ ꯅꯨꯡꯗꯥꯡꯗ ꯑꯩꯗꯤ
ꯑꯣ ꯍꯩꯅꯗꯕꯒꯤ ꯑꯣꯏꯔꯝꯅꯤ
ꯊꯝꯃꯣꯏꯗ ꯁꯣꯐ ꯑꯣꯏꯕꯒꯤꯀꯣ
ꯍꯣꯏ ꯌꯥꯝ ꯑꯣꯏꯔꯝꯅꯤꯕꯣ
ꯑꯩ ꯍꯥ
ꯑꯗꯨ ꯅꯣꯏ ꯆꯥꯛ ꯆꯥꯕ ꯊꯦꯡꯉꯦꯀꯣ
ꯍꯣꯏ ꯑꯩꯈꯣꯏꯁꯤ ꯄꯨꯡ ꯑꯃ ꯑꯅꯤꯗ ꯆꯥꯗꯧꯔꯤꯝꯅꯦ ꯑꯃꯨꯛꯀ ꯆꯥꯛ ꯁꯠ
ꯀꯩꯒꯤꯅꯣ ꯑꯗꯨꯗꯤ
ꯑꯩꯈꯣꯏꯒꯤ ꯂꯩꯕ ꯇꯥꯏꯃꯤꯡ ꯍꯥꯏꯕ ꯇꯥꯔꯦ ꯑꯗꯨꯝ ꯆꯥꯕꯒꯤ ꯇꯥꯏꯃꯤꯡ ꯇꯥꯔꯦ
ꯎꯝ
ꯑꯥꯗ ꯂꯩꯔꯗꯤ ꯄꯨꯡ ꯇꯔꯦꯠ ꯃꯈꯥꯏꯗ ꯆꯥꯕꯅꯦ
ꯑꯧ ꯑꯣꯏꯔꯕꯗꯤꯌꯦ ꯍꯥꯏꯗꯤ ꯊꯕꯛꯀꯨꯕꯁꯨ ꯂꯩꯕꯒꯤꯀꯣ
ꯑꯍꯣꯢ ꯀꯩꯅꯣ ꯑꯁ ꯑꯗꯥ ꯂꯩꯔꯗꯤ ꯑꯩ ꯑꯥꯗ ꯂꯩꯔꯗꯤ ꯑꯩ ꯍꯛꯆꯥꯡ ꯑꯗꯨꯝ ꯐꯔꯛꯏꯗ ꯑꯃꯨꯛꯀ
ꯑꯗꯨꯅꯤꯗ ꯑꯗꯨꯅ ꯐꯥꯅꯤꯗ ꯑꯩꯈꯣꯏꯁꯨ ꯑꯥ ꯁꯤꯡꯗ ꯂꯩꯔꯗꯤ ꯇꯔꯦꯠ ꯃꯈꯥꯢ
ꯎꯝ
ꯊꯕꯛ ꯏꯁꯥ ꯏꯁꯥꯒꯤ ꯆꯠꯇꯣꯏꯅꯤꯅꯀꯣ ꯁꯤꯗꯗꯤ ꯊꯕꯛ ꯂꯩꯗ꯭ꯔꯗꯤ ꯑꯁ ꯌꯥꯗꯦꯗ ꯊꯦꯡ ꯊꯦꯡꯅ ꯍꯧꯒꯠꯂꯦ
ꯉꯥꯡꯅ ꯉꯥꯡꯅ ꯑꯩ ꯒ꯭ꯌꯥꯟ ꯇꯥꯗ꯭ꯔꯦꯅꯦ ꯑꯁꯤꯗ ꯂꯩꯔꯒ ꯊꯕꯛ ꯂꯩꯕꯅꯦꯕ ꯈꯨꯟ ꯆꯠꯂꯒ ꯅꯪꯒꯤꯅ ꯑꯃꯨꯛꯀ ꯊꯕꯛ ꯂꯩꯕ
ꯍꯣꯏ
ꯑꯠꯁꯥ ꯌꯥꯝ ꯌꯥꯝ ꯊꯕꯛ ꯀꯟꯕ ꯈꯣꯢꯅꯤꯀꯣ
ꯍꯣꯏ ꯑꯩꯗꯤ ꯌꯥꯝꯅ ꯊꯕꯛ ꯌꯥꯝ ꯇꯧꯅꯤꯡꯕ ꯍꯥꯏꯇꯥꯔꯦ ꯑꯩꯗꯤ ꯌꯨꯝꯗꯗꯤ ꯊꯕꯛ ꯌꯥꯝ ꯂꯩꯌꯦꯅ ꯌꯨꯝ ꯑꯃ ꯑꯃ ꯏꯪꯈꯣꯟꯒꯨꯝꯕ ꯏꯪꯈꯣꯟꯗꯤ ꯌꯥꯝꯅ ꯆꯥꯎꯅꯗꯤ ꯆꯥꯎꯗꯦ ꯑꯗꯨꯕꯨ ꯑꯩꯈꯣꯏꯅ ꯆꯥꯕ ꯌꯥꯅꯤꯡꯉꯥꯏꯗꯤ ꯑꯗꯨꯝ ꯇꯧꯋꯦꯅ ꯑꯗꯨ ꯏꯪꯈꯣꯟꯗꯤ ꯇꯧꯗꯦ ꯑꯗꯨꯕꯨ ꯆꯥꯛ ꯆꯥꯕ ꯂꯣꯏꯔꯅꯤ ꯊꯕꯛ ꯑꯃ ꯁꯨꯔ ꯅꯤ ꯍꯣꯏ ꯄꯣꯊꯥꯕꯗꯤ ꯑꯗꯨꯝ ꯄꯣꯊꯥꯏꯌꯦꯀꯣ ꯊꯕꯛ ꯂꯣꯏꯔꯗꯤ ꯑꯗꯨ ꯑꯗꯨꯒ ꯑꯩꯒꯤ ꯇꯥꯎꯕ ꯌꯥꯕ ꯇꯧꯔꯅꯤ ꯃꯇꯝ ꯇꯥꯍꯧꯕꯖꯨ ꯈꯪꯗꯦ ꯗꯨꯗ ꯆꯠꯂꯗꯤ ꯀꯔꯤꯁꯨ ꯄꯥꯏꯅꯤꯡꯉꯥꯏ ꯃꯇꯝꯁꯨ ꯂꯩꯇꯦ ꯑꯗꯨꯝ ꯅꯨꯡꯉꯥꯏꯗꯨꯅ ꯁꯤꯗꯗꯤ ꯂꯥꯏꯔꯤꯛ ꯇꯝꯕ ꯅꯠꯇꯅ ꯑꯇꯣꯞꯄ ꯊꯕꯛ ꯂꯩꯇꯦꯅꯀꯣ
ꯍꯣꯏ ꯍꯣꯏ ꯂꯥꯏꯔꯤꯛ ꯇꯝꯕ ꯅꯨꯡꯉꯥꯏꯕ꯭ꯔꯣ
ꯅꯨꯡꯉꯥꯏꯗ ꯍꯧꯖꯤꯛꯗꯤ ꯈꯋ꯭ꯥꯏꯗꯒꯤ ꯁꯥꯔꯅꯤ ꯑꯩꯗꯤ ꯀꯔꯤ ꯇꯧꯁꯦꯔꯥ ꯀꯔꯤ ꯇꯧꯁꯦꯔꯥ ꯍꯥꯏꯕꯒꯤ ꯃꯊꯥ ꯁꯥꯔꯅꯤ
ꯀ꯭ꯔꯤ ꯇꯧꯒꯦꯅ ꯈꯜꯂꯤꯕ꯭ꯔꯣ ꯗꯨꯗꯤ
ꯑꯁ ꯀꯔꯤ ꯇꯧꯒꯦꯔꯥ ꯍꯥꯏꯅꯗꯤ ꯑꯩꯒꯤ ꯋꯥꯈꯟꯗꯤ ꯌꯥꯎꯗ꯭ꯔꯤꯗ ꯌꯧꯕꯗꯤ ꯑꯃ ꯑꯅꯤ ꯂꯩꯌꯦ ꯑꯗꯨ ꯍꯥꯏꯅꯤꯡꯗꯦꯕ ꯏꯀꯥꯏꯌꯦꯕ ꯍꯧꯔꯦꯟ ꯑꯣꯏꯗ꯭ꯔꯇꯤ ꯍꯥ ꯀꯇꯥꯏ ꯗꯒꯤꯅꯣꯗ ꯆꯠꯂꯣ ꯑꯥꯗ ꯇꯥꯎꯅꯤꯡꯇꯦ ꯑꯩ ꯁꯨꯡꯇꯥꯎ ꯇꯥꯎꯅꯤꯡꯇꯦ
ꯗꯤꯖꯥꯏꯟꯅꯔꯒꯨꯝꯕ ꯑꯥꯔꯠꯀꯨꯝꯕ ꯀꯩꯅꯣ ꯄꯤ꯬ꯍꯩꯁꯤ ꯀ꯭ꯔꯤ ꯀ꯭ꯔꯤ ꯂꯩꯕ꯭ꯔꯣ
ꯍꯥꯥ
ꯅꯨꯄꯤꯒꯤ ꯊꯕꯛꯁꯦ ꯀ꯭ꯔꯤ ꯀ꯭ꯔꯤ ꯂꯩꯕ꯭ꯔꯥ ꯀ꯭ꯔꯥꯐꯇꯤꯡꯒꯨꯝꯕ
ꯅꯨꯄꯤꯒꯤ ꯊꯕꯛꯀꯤ ꯊꯕꯛ ꯉꯥꯛꯇ ꯑꯣꯏꯈ꯭ꯔꯦ ꯅꯨꯄꯤꯒꯤ ꯊꯕꯒꯤ ꯊꯕꯛ ꯉꯥꯛꯇ ꯑꯣꯏꯈ꯭ꯔꯦ ꯉꯁꯤꯁꯨ ꯅꯨꯃꯤꯠ ꯆꯨꯞꯄ ꯂꯩꯗꯣꯏꯔꯣ ꯅꯪ ꯑꯇꯣꯞꯄ ꯊꯕꯛ ꯂꯩꯇꯦ
ꯉꯁꯤꯗꯤ ꯍꯣꯏ ꯀꯗꯥꯏ ꯆꯠꯀꯅꯤꯗꯣ ꯆꯠꯅꯤꯡꯉꯥꯏꯁꯨ ꯂꯩꯇꯦ ꯄꯨꯡꯀꯣꯏ ꯀꯣꯏꯕꯁꯨ ꯇꯜꯂꯦ ꯍꯥꯥ
ꯀꯣꯏꯕ ꯆꯠꯂꯣꯅ
ꯄꯨꯡꯀꯣꯏ ꯀꯣꯏꯕꯁꯨ ꯇꯜꯂꯦ ꯃꯤ ꯌꯨꯝꯁꯨ ꯆꯠꯅꯤꯡꯗꯦ
ꯅꯣꯏꯒꯤ ꯏꯔꯨꯞ ꯈꯨ ꯂꯩꯕ꯭ꯔꯥ ꯑꯗꯨꯗ
ꯑꯩꯒꯤ ꯏꯔꯨꯞꯁꯤ ꯀꯩꯅꯣꯈꯣꯏꯗꯤ ꯂꯩꯌꯦ ꯑꯁꯤꯒꯤ ꯃꯤꯈꯣꯏꯗꯤ ꯂꯩꯌꯦ ꯇꯣꯉꯥꯟꯗꯤ ꯑꯗꯨꯝ ꯌꯨꯝ ꯍꯟꯅꯔꯦꯕꯀꯣ
ꯑꯥ
ꯃꯣꯏ ꯂꯥꯛꯀꯦ ꯂꯥꯛꯀꯦꯅ ꯍꯥꯏꯔꯤꯕꯅꯦ ꯑꯩ ꯂꯥꯛꯑꯦ ꯈꯪꯕꯒꯤ ꯑꯩꯅ ꯇ ꯂꯥꯛꯀꯅꯣꯅ ꯍꯥꯏꯔꯝꯕ
ꯀꯩꯒꯤꯔꯥ ꯗꯨꯗꯤ ꯅꯪ ꯁꯤꯁꯨ
ꯑꯁ ꯇꯜꯂꯦꯅꯦ
ꯑꯣꯏꯔꯝꯅꯤꯀꯣ
ꯍꯟꯗꯛꯇꯤ ꯀꯩꯅꯣ ꯇꯧꯔꯝꯅꯤꯅꯀꯣ
ꯍꯣꯏ ꯑꯉꯥꯡ ꯂꯩꯈ꯭ꯔꯕꯅꯤꯅꯀꯣ
ꯑꯉꯥꯡ ꯍꯣꯏ ꯍꯟꯅꯨꯔꯛꯈ꯭ꯔꯝꯅꯤꯅ ꯃꯤꯗ ꯂꯩꯒꯗꯧꯕꯁꯦ ꯇꯟꯕ ꯍꯧꯔꯦꯅꯦ
ꯑꯥ ꯑꯣꯏꯔꯝꯅꯤ ꯑꯗꯨꯗꯤ ꯍꯌꯦꯡꯋꯥꯏꯗꯨꯗꯤ ꯅꯪꯗꯤ ꯅꯪꯒꯤ ꯅꯨꯄꯤꯒ ꯀꯃꯥꯏꯟ ꯂꯩꯃꯤꯟꯅ ꯂꯩꯗꯣꯏꯕ
ꯍꯥ ꯑꯦ ꯑꯗꯨꯗꯤ ꯑꯃꯨꯛꯀ ꯋꯥꯔꯤ ꯇꯣꯡꯉꯥꯜꯂꯦꯅ
ꯑꯁ ꯑꯗꯨꯅꯦ ꯆꯨꯝꯃꯦ ꯑꯗꯣ ꯅꯣꯡ ꯐꯥꯇꯣꯛꯇꯤ ꯀꯣꯏꯕ ꯆꯠꯂꯨ
ꯍꯨꯖꯤꯛꯇꯤ ꯍꯣꯏ ꯑꯈꯣꯏ ꯀꯩꯅꯣꯈꯣꯏꯒ ꯆꯠꯀꯦ
ꯀꯅꯥ ꯍꯣꯏꯒ ꯆꯠꯀꯦ ꯍꯥꯏꯕ꯭ꯔꯣ
ꯀꯣꯟꯅ ꯍꯥꯏꯕꯅꯦꯀꯣ ꯑꯩꯈꯣꯏ ꯅꯨꯄꯤ ꯈꯣꯏꯒꯤ ꯆꯠꯀꯦꯕ ꯀꯣꯟꯅꯗꯤ
ꯑꯣ ꯍꯌꯦꯡꯋꯥꯏ ꯀꯣꯟꯅꯒꯤ ꯋꯥꯔꯤꯔꯣ ꯅꯪꯒꯤꯁꯦ
ꯑ ꯍꯧꯖꯤꯛꯇꯤ ꯆꯠꯅꯤꯡꯗꯦ
ꯐꯖꯔꯦ ꯐꯖꯔꯦ
ꯎꯝ
ꯑꯗꯨꯁꯨ ꯌꯥꯌꯦꯗ
ꯌꯥꯗꯤ ꯌꯥꯝ ꯖꯥꯠꯅꯦ ꯑꯗꯨꯝ
ꯌꯥꯔꯦꯗ ꯀꯇꯥꯏꯇꯒꯤ ꯋꯥꯈꯜ ꯋꯥꯕ꯭ꯔꯣ
ꯎꯝ ꯗꯥꯏꯖꯨꯛ ꯅꯤꯡꯁꯤꯗ
ꯑꯩ ꯉꯁꯤꯗꯤ ꯍꯣꯔꯦꯟ ꯊꯦꯡꯅ ꯑꯩꯒꯤ ꯑꯥꯗ ꯆꯠꯀꯅꯤ ꯑꯩꯒꯤ ꯃꯝ ꯑ ꯏꯃꯥꯒꯤ ꯃꯆꯟꯅꯨꯄꯤ ꯍꯣꯏꯒꯤ ꯌꯨꯝꯗ
ꯑꯣ
ꯑꯩ ꯏꯃꯥꯅ ꯄꯣꯠ ꯆꯩ ꯊꯥꯔꯛꯑꯦꯕꯀꯣ
ꯑꯣ ꯑꯣ
ꯇ ꯂꯥꯎꯕ ꯆꯠꯀꯦ ꯍꯥꯏꯕꯅꯦꯗ ꯑꯗꯨ ꯍꯣꯔꯦꯟ ꯄꯨꯡ ꯃꯔꯤ ꯃꯉꯥꯒꯨꯝꯕꯗꯨꯅꯤꯗ ꯌꯥꯝ ꯋꯥꯠꯂꯤ
ꯑꯗꯨ ꯄꯣꯠ ꯆꯩꯩꯗꯨ ꯑꯍꯥꯎ ꯑꯍꯥꯎꯕ ꯑꯣꯏꯔꯝꯗꯧ ꯃꯥꯜꯂꯦ ꯁꯥ ꯀꯪꯕꯗꯤ ꯌꯧꯔꯝꯅꯤꯕꯣ
ꯑꯗꯨꯅꯦ ꯌꯨꯝꯗꯒꯤ ꯊꯥꯕ ꯍꯥꯏꯕꯁꯦ ꯁꯤꯅꯤꯅꯦꯀꯣ
ꯎꯝ ꯁꯥ ꯀꯪꯕ ꯌꯥꯎꯔꯦ
ꯌꯧꯔꯦ ꯑꯗꯨ ꯑꯩꯅ ꯑꯩꯅ ꯈꯪꯉꯦ ꯑꯩ ꯁꯥꯥꯛ ꯑꯀꯪꯕꯗꯤ ꯌꯥꯎꯔꯔꯣꯏ ꯁꯥ ꯑꯀꯪꯕ ꯅꯠꯇꯕ ꯑꯅꯥꯎꯕꯗꯣ ꯌꯥꯎꯗꯦ ꯑꯩꯗꯤ ꯑꯀꯪꯕ ꯆꯥꯗꯦ
ꯑꯣ ꯀꯪꯕ ꯆꯥꯅꯤꯡꯗꯦ
ꯎꯝ ꯎꯝ ꯆꯥ ꯁꯨꯛ ꯆꯥ ꯆꯥꯅꯤꯡꯗꯦ ꯑꯩ ꯃꯍꯥꯎ ꯑꯃꯁꯨ ꯈꯪꯅꯤꯡꯗꯦ ꯑꯀꯪꯕꯗꯤ
ꯑꯁ ꯀꯪꯕꯒꯤ ꯍꯥꯎꯝꯅꯦꯗ
ꯎꯝ ꯑꯩꯗꯤ ꯆꯥꯅꯤꯡꯗꯦ ꯁꯨꯡꯆꯥ ꯆꯥꯅꯤꯡꯗ꯭ꯔꯦ ꯑꯀꯪꯕꯗꯤ
ꯗꯨꯗꯤ ꯑꯇꯣꯝꯕꯤꯁꯦ ꯁꯥ ꯀꯪꯕ ꯆꯥꯕ ꯌꯥꯔꯣꯏꯗꯧꯔꯤꯅꯦ
ꯑꯗꯨꯅꯦ ꯍꯌꯦꯡ ꯋꯥꯏ ꯁꯥꯑꯀꯪꯕꯗꯤ ꯁꯨꯛꯄꯨ ꯄꯨꯔꯛꯄꯤꯒꯅꯨꯀꯣ
ꯎꯝ ꯍꯣꯏ ꯍꯣꯏ ꯀꯩꯅꯣꯗ ꯐ꯭ꯔꯦꯁ ꯐ꯭ꯔꯦꯁ ꯑꯥꯔ ꯂꯩꯔꯦ ꯀꯩꯅꯣ
ꯃꯗꯤ ꯌꯥꯔꯔꯣꯏ ꯑꯩ ꯌꯥꯎꯔꯔꯣꯏ ꯑꯩ ꯈꯪꯖꯦ ꯑꯗꯨꯗꯤ ꯑꯩ ꯆꯥꯅꯤꯡꯗꯕꯒꯤ ꯑꯖꯨ ꯑꯅꯣ ꯍꯣꯏ ꯑꯀꯪꯕ ꯅꯠꯇꯕꯤꯗꯤ ꯌꯥꯎꯅꯤ ꯑꯩ ꯈꯪꯉꯦ ꯑꯗꯨꯒ ꯑ ꯑꯗꯨꯒ ꯑꯗꯨꯒ ꯀꯔꯤ ꯀꯔꯤ ꯑꯖꯨꯒ ꯎꯝ ꯁꯦ ꯑꯩꯈꯣꯏ ꯏꯪꯈꯣꯟꯗ ꯄꯥꯟꯕꯀꯣ
ꯎꯝ
ꯑꯩꯈꯣꯏ ꯏꯪꯈꯣꯟꯗ ꯄꯥꯟꯕ ꯍꯩ ꯑ ꯍꯩ ꯅꯠꯇꯦ ꯍꯦ ꯑꯦꯟꯁꯥꯡ ꯅꯥꯄꯤ ꯑꯂꯨꯒꯨꯝꯕ ꯃꯅꯥ ꯒꯨꯝꯕ ꯗꯨꯒꯨꯝꯕ ꯌꯥꯎꯒꯗꯕ ꯃꯥꯜꯂꯦ ꯑꯣ ꯑꯗꯨꯒ ꯍꯋꯥꯏ ꯊꯥꯔꯁꯨ ꯌꯥꯎꯋꯦ ꯍꯥꯏꯕꯅ‌ꯦ ꯃꯥꯅ ꯑꯩꯗꯤ ꯍꯋꯥꯏ ꯆ ꯌꯥꯝ ꯄꯥꯝꯃꯦꯕ ꯈꯪꯕ꯭ꯔꯥ
ꯗꯨꯗꯤ ꯍꯋꯥꯏꯖꯥꯔꯗꯤ ꯌꯥꯔꯦ ꯍꯋꯥꯏꯖꯥꯔꯗꯤ ꯑꯗꯨꯝ ꯐꯪꯉꯦ ꯈꯨꯟꯗꯁꯨ
ꯑ‌ꯣ ꯅꯪꯗꯤ ꯍꯋꯥꯏꯖꯥꯔ ꯄꯥꯝꯕ꯭ꯔꯥ
ꯍꯋꯥꯏꯖꯥꯔꯁꯤ ꯈꯪꯗꯦ ꯀꯝꯃꯥꯏꯟ ꯆꯥꯕ꯭ꯔꯣ ꯀꯣ ꯅꯣꯏꯗꯤ ꯑꯗꯨꯝ ꯃꯅꯥꯗꯤ ꯃꯅꯥꯔꯝꯅꯤ ꯀꯩꯅꯣ ꯊꯣꯡꯕ ꯃꯑꯣꯡꯗꯣ ꯑ ꯏꯁꯇꯥꯕꯔ‌ꯣꯠ ꯃꯅꯥꯗꯨꯒ ꯍꯋꯥꯏꯖꯥꯔ ꯊꯣꯡꯕ ꯄꯥꯝꯃꯦ
ꯑꯁ ꯑꯗꯨꯗꯤ ꯑꯩꯗꯤ ꯑꯩꯗꯤ ꯍꯋꯥꯏꯖꯥꯔ ꯑꯩ ꯈ꯭ꯋꯥꯏꯗꯒꯤ ꯄꯥꯝꯕꯁꯦ ꯑꯩꯗꯤ ꯍꯋꯥꯏ ꯆꯥꯔꯒꯨꯝꯕ ꯑꯩꯗꯤ ꯄꯨꯝꯈ꯭ꯔꯕ ꯄꯣꯠꯁꯤꯡꯁꯦ ꯌꯥꯝ ꯄꯥꯝꯃꯦ ꯑꯗꯨ ꯉꯥꯔꯤꯗꯤ ꯑꯃꯨꯛ ꯄꯥꯝꯗꯦꯀꯣ
ꯅꯪꯁꯨ
ꯀꯔꯤꯔꯣ
ꯁꯦꯠ ꯁꯦ ꯍꯣꯏ ꯍꯣꯏ ꯌꯥꯏ ꯌꯥꯏ ꯉꯥꯔꯤꯒꯨꯝꯕ ꯑ ꯀꯩꯅꯣꯒꯨꯝꯕ ꯇꯥꯔꯦꯅꯦ ꯑꯗꯨꯗꯤ ꯍꯋꯥꯏꯖꯥꯔꯒꯨꯝꯕ
ꯍꯣꯏ ꯍꯋꯥꯏꯖꯥꯔꯒꯨꯝꯕ ꯗꯨꯒ ꯉꯥꯔꯤꯗꯤ ꯆꯥꯅꯤꯡꯗꯦ ꯑꯃꯨꯛ ꯍꯋꯥꯏꯖꯥꯔꯒꯨꯝ ꯕ ꯑꯖꯨꯒ ꯑ ꯑꯃꯥ ꯂꯩꯌꯦꯕ ꯁꯣꯏꯄꯨꯝꯒꯨꯝꯕ ꯑꯖꯨꯒ ꯑꯃꯥ ꯂꯩꯌꯦꯕꯀꯣ ꯑꯥ ꯃꯤ ꯈꯨꯟꯒꯤ ꯃꯤ ꯈꯨꯟꯅ ꯆꯥꯕ ꯍꯪꯒꯥꯝꯗꯨ ꯄꯨꯝꯍꯜꯂꯒ ꯑꯃꯥ ꯂꯩꯌ‌ꯦꯕ ꯅꯝꯒꯨꯝꯕꯗꯨ
ꯁꯣꯏꯕꯨꯝ ꯁꯣꯏꯕꯨꯝꯒ ꯑꯣꯛꯁꯥ ꯊꯣꯡꯗꯤ ꯍꯩꯕ꯭ꯔꯣ
ꯍꯪꯒꯥꯝ ꯄꯨꯝꯕꯗꯨ ꯅꯪ ꯆꯥꯈ꯭ꯔꯕꯣ
ꯍꯪꯒꯥꯝ ꯅꯦꯕ
ꯑꯥ ꯄꯨꯝꯍꯟꯈ꯭ꯔꯕ ꯃꯣꯏꯗꯨ
ꯑ‌ꯣ ꯑ‌ꯣ ꯀꯩꯅꯣꯗꯨ ꯑꯣꯏꯔꯝꯅꯤ ꯈꯨꯟꯗ꯭ꯔꯨꯝ
ꯁꯨ ꯁꯤꯗ ꯉꯥꯔꯔꯒ ꯑꯍꯟꯕ ꯆꯥꯕꯅ‌ꯦ ꯌ‌ꯣ
ꯍꯥꯎꯗꯤ ꯍꯥꯎꯋꯤꯀꯣ
ꯅꯪꯁꯨ ꯆꯥꯔꯕꯣ ꯗꯨꯗꯣ
ꯍꯣꯏ ꯂ‌ꯦꯛꯇꯧ ꯁꯦꯝꯃꯦꯗ ꯑꯈꯣꯏꯗꯤ ꯏꯃꯥꯅ ꯑꯗꯨꯝ ꯁꯦꯝ ꯁꯦꯝ
ꯑꯣ ꯑꯩ ꯑꯩꯒꯤ ꯑꯩꯒꯤ ꯌꯥꯝ ꯈ꯭ꯋꯥꯏꯗꯩ ꯄꯥꯝꯕꯗꯨꯅꯦ ꯑꯗꯨꯒ ꯑꯥ ꯌꯣꯡꯆꯥꯛꯀꯨꯝꯕꯁꯦ ꯌꯥꯝ ꯄꯥꯝꯃꯦꯕ
ꯑꯠꯁꯥ ꯅꯪ ꯄꯥꯝꯕꯁꯤ ꯑꯗꯨꯝ ꯐꯪꯗꯤ ꯐꯪꯈ꯭ꯔꯦ ꯑꯈꯣꯏ ꯏꯪꯈꯣꯟꯗ ꯂꯣꯏꯅ
ꯑꯥ ꯗꯨꯗꯤ ꯌꯥꯝ ꯆꯥꯟꯅꯔꯦ ꯑꯁ ꯎꯝ ꯂꯣꯏꯅ ꯂꯩ ꯑ ꯍꯩꯗꯤ